ꯑꯣ
ꯇꯥꯗ꯭ꯔꯦ ꯍꯜꯂꯣ ꯑꯣ ꯑꯉꯥꯡ ꯂꯥꯏꯔꯤꯛ ꯑꯉꯥꯡ ꯂꯥꯏꯔꯤꯛ ꯇꯥꯛꯑꯝꯕꯅꯦ ꯑꯉꯥꯡ ꯇꯥꯛꯑꯝꯕꯅꯦ
ꯑꯣ ꯀꯩ ꯁꯕꯖꯦꯛ ꯇꯥꯛꯑꯝꯃꯤꯅꯣ
ꯍꯣꯝ ꯋꯥꯔꯛ ꯏꯍꯜꯂꯝꯕꯅꯦꯗ ꯏꯪꯂꯤꯁ
ꯑꯣ ꯏꯪꯂꯤꯁ ꯑꯣ ꯏꯪꯂꯤꯁꯀꯤꯗꯤ ꯃꯥꯡ ꯀꯔꯤꯁꯦ ꯀ꯭ꯂꯥꯁ ꯀꯌꯥꯅꯣ
ꯀꯂ꯭ꯥꯁ ꯄꯤꯖꯤꯅꯤꯗ
ꯑꯣ ꯄꯤ ꯖꯤꯒꯤꯗꯤ ꯀꯃꯥꯏ ꯀꯃꯥꯏꯅ ꯍꯥꯏꯗꯤ ꯀꯩꯗꯒꯤꯍꯧꯔꯒ ꯁꯨꯝ ꯇꯥꯛꯀꯦꯕ
ꯃꯣꯏꯔꯣ ꯑꯗꯨꯝ ꯑꯍꯥꯟꯕ ꯍꯧꯔꯛꯄꯒꯅꯦ ꯑꯗꯨꯝ ꯑꯣꯔꯦꯜꯗ ꯍꯥꯟꯅ ꯑꯦ ꯕꯤ ꯁꯤ ꯑꯗꯨꯝꯕ ꯍꯥꯟꯅ ꯑꯦ ꯐꯣꯔ ꯑꯦꯄꯜ ꯑꯗꯨꯒꯨꯝꯕ ꯇꯧꯔꯦ ꯑꯗꯨꯒ ꯍꯧꯖꯤꯛꯅ ꯑꯃꯨꯛ ꯏꯕꯗ ꯑꯃꯨꯛ ꯇꯧꯔꯦꯕ ꯔꯥꯏꯇꯤꯡꯗ
ꯑꯣ ꯑꯣ ꯑꯣ ꯑꯣ ꯀꯩꯅꯣꯒꯨꯝꯕꯗꯩ ꯍꯥꯟꯅ ꯑꯣꯔꯦꯜꯒꯨꯝꯕꯗꯩ ꯍꯥꯟꯅ ꯍꯧꯋꯦꯕꯀꯣ
ꯎꯝ
ꯑ ꯑꯣꯔꯦꯜ ꯍꯥꯟꯅ ꯇꯥꯛꯑꯦ ꯑꯣꯔꯦꯜꯁꯦ ꯍꯥꯏꯕ ꯂꯣꯏ ꯍꯥꯏꯗꯤ ꯂꯣꯏꯔ ꯃꯇꯨꯡꯗ ꯁꯨꯝ ꯏꯁꯇꯦꯞꯇꯣ ꯈꯔ ꯈꯔ ꯀꯩ ꯀꯩ ꯁꯨꯝ ꯀꯃꯥꯏ ꯀꯃꯥꯏ ꯇꯧꯔꯛ
ꯑꯣꯔꯦꯜ ꯍꯥꯟꯅ ꯇꯥꯛꯑꯦ ꯑꯦꯗꯩ ꯌꯦꯖꯠꯄꯥꯎ ꯍꯥꯟꯅ ꯑꯗꯨꯝ ꯄꯥꯕꯤ ꯈꯣꯠꯄꯤ ꯇꯧꯍꯜꯂꯦ ꯃꯊꯪꯗꯒꯤ ꯅ ꯑꯥꯏꯗꯦꯟꯇꯤꯐꯥꯏ ꯍꯥꯏꯗꯤ ꯁꯤꯁꯤꯅ ꯁꯤꯅ ꯀꯩꯅꯣ ꯁꯤꯅ ꯀꯩꯅꯣ ꯍꯪꯕꯤꯗꯣ
ꯎꯝ
ꯑꯗꯨ ꯇꯧꯔꯦ ꯑꯗꯨꯒꯤ ꯃꯊꯪꯗꯅ ꯏꯕ ꯁꯤ ꯗꯣꯠ ꯗꯣꯠꯇ ꯗꯣꯠ ꯗꯣꯠꯇ ꯏꯕꯤꯗꯣ ꯈꯪꯕ ꯅꯠꯇ꯭ꯔꯣ
ꯍꯣꯏ ꯍꯣꯏ ꯍꯣꯏ
ꯑꯗꯨꯗꯣ ꯑꯃꯨꯛ ꯏꯍꯜꯂꯦ ꯗꯣꯠꯇꯨ ꯏꯕ ꯗꯣꯠꯇꯨ ꯏꯕ ꯂꯣꯏꯔꯦ ꯍꯥꯏꯔ ꯃꯇꯨꯡꯗ ꯑ ꯃꯁꯥꯅ ꯑꯃꯨꯛ ꯌꯦꯡꯉꯒ ꯏꯕꯤꯗꯣ
ꯎꯝ ꯔꯤꯔꯥꯏꯠ ꯇꯧꯍꯜꯂꯛ
ꯑ ꯔꯤꯔꯥꯏꯠ ꯇꯧꯍꯜꯂꯛꯑꯦ ꯑꯗꯒꯤ ꯑꯗꯨ ꯇꯧ ꯂꯣꯏꯔ ꯃꯇꯨꯡꯗꯅ ꯑꯦ ꯐꯣꯔ ꯑꯦꯄꯜꯗꯣ ꯑꯗꯨꯝ ꯑ ꯑꯦꯗꯩꯅꯦ ꯑꯦꯐ ꯐꯧ ꯑꯃꯨꯛ ꯎꯝ ꯍꯥꯏꯗꯤ ꯅꯣꯡꯃꯒꯤ ꯈꯔ ꯈꯔ ꯑꯗꯨꯝ ꯇꯥꯛꯄꯗꯣ ꯑꯗꯨꯃꯥꯏꯅ ꯇꯥꯛꯑꯦ ꯑꯗꯨꯒꯣ ꯐꯨꯜ ꯑꯃꯨꯛ ꯐꯨꯜ ꯑꯃꯨꯛ ꯑꯦ ꯇꯨ ꯖꯦꯠ ꯑꯃꯨꯛ ꯍꯪꯕꯤ ꯑꯗꯨꯃꯥꯏꯅ ꯇꯧꯔꯒ
ꯑꯣ ꯃꯩꯇꯩ ꯃꯌꯦꯛꯀꯨꯝꯕꯒꯤꯗꯤ ꯀꯃꯥꯏꯅ ꯇꯧꯒꯦ ꯑꯦꯝ ꯑꯦꯝꯒꯨꯝꯕꯒꯤꯗꯤ
ꯃꯩꯇꯩ ꯃꯌꯦꯛ ꯀꯤꯁꯤꯁꯨꯨ ꯑꯍꯥꯥꯟꯕꯗ ꯎꯝ ꯀꯣꯛ ꯁꯝ ꯂꯥꯏ ꯍꯥꯟꯅ ꯄꯥ ꯀꯩꯅꯣ ꯇꯧꯍꯜꯂꯦꯕ ꯄꯥꯍꯜꯂꯦ
ꯑꯣ ꯑꯣ ꯑꯣ ꯑꯣ ꯑꯣ
ꯑꯗꯨ ꯍꯩꯔꯕ ꯃꯇꯨꯡꯗ ꯖꯣꯏꯟꯗ ꯗꯣꯠꯇꯣ
ꯑꯥ
ꯑꯗꯨꯒꯤ ꯗꯣꯠ ꯇꯣꯠꯇꯨꯗ ꯀꯣꯛ ꯀꯣꯛ ꯁꯝ ꯂꯥꯏ ꯏꯕꯤ ꯏꯍꯜꯂꯦ
ꯑꯣ
ꯑꯗꯨꯒ ꯍꯧꯖꯤꯛꯅ ꯑꯃꯨꯛ ꯌꯦꯡꯉꯒ ꯏꯕꯤꯁꯦ
ꯑꯣ ꯑꯣ ꯑꯣ
ꯑꯁꯤ ꯇꯧꯋꯦ ꯑꯗꯨꯗꯨꯒ ꯑꯃ ꯀꯣꯛꯅ ꯀꯨꯔꯥꯛ ꯇꯧꯕꯤꯗꯣ ꯍꯧꯖꯤꯛ ꯀꯟꯅ ꯇꯧꯔꯤ ꯑꯗꯨꯗꯣ
ꯑꯣ ꯀꯣꯛꯅ ꯀꯨꯔꯥꯛ ꯇꯧꯕꯗꯣꯀꯣ ꯏꯍꯟꯕꯁꯤꯗꯤ ꯃꯩꯇꯩ ꯃꯌꯦꯛꯀꯤꯗꯤ ꯀꯔꯥꯏꯃꯨꯛ ꯌꯧꯔꯦ
ꯃꯩꯇꯩ ꯃꯌꯦꯛꯀꯤꯁꯦ ꯆꯤꯜ ꯇꯤꯜ ꯈꯧ ꯆꯤꯜ ꯇꯤꯜ ꯈꯧ ꯌꯧꯔ ꯃꯥꯜꯂꯦ
ꯑꯣ ꯏꯕꯗꯤ ꯑꯗꯨꯝ ꯍꯩꯕ꯭ꯔꯣ ꯑꯉꯥꯡꯅ ꯑꯗꯨꯝ
ꯎꯝ ꯏꯕꯁꯦ ꯃꯣꯏ ꯑꯍꯥꯟꯕ ꯄꯤꯖꯤꯁꯤ ꯈꯔ ꯃꯣꯏꯗꯗꯤ ꯎꯝ ꯎꯝ ꯈꯪꯗꯦ ꯁ꯭ꯀꯨꯜꯗ ꯁ꯭ꯀꯨꯜꯗ ꯏꯌꯣ ꯅ ꯇꯥ ꯑꯣꯖꯥꯈꯩꯅ ꯏꯌꯣꯅ ꯍꯥꯏꯕꯁꯦ ꯍꯥꯏꯗꯤ ꯁꯥꯇ꯭ꯔꯗꯣ ꯃꯌꯥꯝ ꯌꯥꯝꯃꯛꯄꯅꯤꯅꯀꯣ
ꯎꯝ
ꯃꯥꯁꯦ ꯏꯕꯁꯦ ꯈꯔꯗꯤ ꯁꯣꯜꯂꯦꯕ ꯌꯨꯝ ꯗꯅ ꯑꯃꯨꯛ ꯑꯩꯅ ꯏꯊꯟꯗ ꯑꯣꯏꯔꯒ ꯃꯥ ꯃꯊꯟꯇꯗ ꯑꯩꯅ ꯑꯃꯨꯛꯀ ꯇꯥꯛꯄ ꯑꯣꯏꯕꯅꯤꯅ ꯃꯅꯥꯛꯇ ꯑꯩꯅ ꯂꯩꯔꯒ ꯁꯤ ꯁꯨꯃꯥꯏꯅ ꯏꯌꯨ ꯁꯨꯃꯥꯏꯅ ꯆꯤꯡꯗꯧ ꯁꯨꯃꯥꯏꯅ ꯆꯤꯡꯉꯨ ꯍꯥꯏꯕꯗꯨꯗꯤ ꯂꯣꯏꯅ ꯍꯩꯌꯦꯕꯀꯣ ꯑꯗꯨꯒ ꯃꯊꯟꯇ ꯑꯣꯏꯅ ꯏꯌꯣꯅ ꯍꯥꯏꯔꯒ ꯁꯨꯃꯥꯏꯅ ꯊꯥꯗꯣꯛꯄꯁꯤꯗꯤ ꯍꯩꯇꯦꯕ
ꯍꯣꯏ ꯑꯦꯗꯚꯥꯟꯁ ꯈꯔ ꯑꯣꯏꯁꯟꯕꯀꯣ ꯁ꯭ꯀꯨꯜꯗꯅꯀꯣ
ꯍꯣꯏ ꯁ꯭ꯀꯨꯜꯗꯅ ꯈꯔ ꯑꯗꯨꯃꯥꯏꯅ ꯑꯣꯏꯌꯦ
ꯍꯣꯏ ꯑꯩꯈꯣꯏꯒꯤꯖꯨ ꯑꯩꯈꯣꯏꯒꯤꯖꯨ ꯀꯩꯅꯣ ꯇꯧꯕꯅꯤꯅ ꯍꯪꯉꯤꯅꯦꯕ ꯃꯥꯟꯅꯕ ꯈꯣꯠꯄ꯭ꯔꯥꯅ ꯀꯣ ꯑꯩꯈꯣꯏꯒꯤꯖꯨ ꯍꯥꯏ ꯍꯥꯏꯗꯤ ꯁ꯭ꯀꯨꯜꯗꯣ ꯑꯩꯁꯨ ꯁ꯭ꯀꯨꯜ ꯀꯩꯀꯌꯥ ꯁꯨꯝ ꯄꯨꯕꯅꯤꯅ ꯀꯃꯥꯏ ꯀꯃꯥꯏ ꯇꯥꯛꯏꯅꯣ ꯈꯣꯠꯂꯤꯅꯣ ꯑꯗꯒꯤ ꯍꯥꯏꯗꯤ ꯃꯦꯠꯁ ꯀꯨꯝꯕꯩꯗꯤ ꯀꯃꯥꯏ ꯇꯧꯋꯤ
ꯃꯦꯠꯁꯤꯁꯨ ꯑꯍꯥꯟꯕꯗ ꯑ ꯃꯦꯠꯁꯁꯤꯗꯤ ꯑꯗꯨꯝ ꯑꯍꯥꯟꯕ ꯍꯧꯕꯒ ꯑꯗꯨꯝ ꯀꯩꯅꯣ ꯖꯣꯏꯟꯗ ꯗꯣꯠꯇꯣ
ꯎꯝ
ꯋꯥꯟꯗꯩꯅ ꯋꯥꯟꯗꯩꯅ ꯁꯨꯃꯥꯏꯅ ꯇꯨꯕꯧ ꯑꯃ ꯇꯨꯗꯩꯅ ꯐꯣꯔ ꯁꯨꯃꯥꯏꯅ ꯇꯧꯔꯒ ꯇꯦꯟꯕꯧꯕ ꯇꯥꯛꯑꯦ ꯑꯗꯨꯒ ꯍꯨꯖꯤꯛ ꯍꯨꯖꯤꯛꯁꯤꯅ ꯑꯃꯨꯛ ꯀꯩꯅꯣ ꯇꯧꯋꯦ ꯑꯣ ꯃꯊꯟꯇ ꯑꯣꯏꯅ ꯏꯍꯜꯂꯦꯕ ꯇ꯭ꯋꯦꯟꯇꯤ ꯌꯧꯒ꯭ꯔꯦ ꯑꯗꯨꯅꯦ ꯉꯁꯤ ꯇ꯭ꯋꯦꯟꯇꯤ ꯇ꯭ꯋꯦꯟꯇꯤ ꯋꯟꯗꯩꯅ ꯇ꯭ꯋꯦꯟꯇꯤ ꯐꯥꯏꯚ ꯐꯥꯎꯕ ꯏꯔꯛꯑꯦ ꯌꯥꯝ ꯊꯨꯃꯟꯕ꯭ꯔꯅ ꯈꯟꯕ ꯑꯉꯥꯡꯗꯗꯤꯀꯣ ꯍꯩꯕꯁꯦ ꯏꯕꯖꯤ ꯌꯥꯝꯅ ꯀꯩꯅꯣ ꯇꯧꯗꯦ ꯍꯥꯏꯕ ꯎꯝ
ꯇꯧꯋꯦꯕꯀꯣ
ꯎꯝ
ꯍꯥꯏꯗꯤ ꯍꯥꯏꯗꯤ ꯗꯨꯑ ꯍꯥꯏꯗꯤ ꯂꯣꯏꯈ꯭ꯔꯁꯨ ꯗꯨ ꯍꯥꯏꯗꯤ ꯖꯣꯏꯟꯗ ꯗꯣꯠꯇꯣꯛꯁꯨ ꯂꯣꯏꯈ꯭ꯔꯁꯨ ꯑꯃ ꯑꯗ ꯑꯃꯨꯛ ꯔꯤꯚꯤꯖꯟ ꯆꯠꯂꯒ ꯑꯃꯨꯛ ꯍꯜꯂꯛꯑꯗꯤ ꯐꯩꯌꯦꯕꯀꯣ
ꯑꯗꯤ ꯍꯣꯏ ꯑꯗꯨꯃꯥꯏꯅ ꯆꯠꯄꯤꯌꯣ ꯁꯤꯅꯤ ꯑꯩꯅ ꯍꯥꯏꯅꯤꯡꯉꯤꯁꯤꯅ ꯇ꯭ꯋꯦꯟꯇꯤ ꯋꯥꯟꯗꯩꯅ ꯇ꯭ꯋꯦꯟꯇꯤꯚꯥꯏꯇ ꯑꯃꯨꯛ ꯄꯤꯁꯜꯂꯛꯈ꯭ꯔꯦ ꯍꯧꯖꯤꯛ ꯑꯉꯥꯡꯖꯦ ꯉꯥꯎꯕꯖꯤ ꯑꯗꯨꯝ ꯍꯦꯜꯂꯛꯑꯦ ꯍꯥꯏꯕ ꯂꯥꯏꯔꯤꯛꯀ ꯄꯥꯎ ꯍꯥꯏꯕꯁꯦ ꯌꯥꯒꯤꯗꯔꯦ ꯍꯥꯏꯕ
ꯍꯣꯏꯅꯦ ꯑꯉꯥꯡꯖꯦ ꯍꯥꯏꯗꯤ ꯍꯥꯏꯗꯤ ꯃꯣꯏꯗ ꯌꯥꯝ ꯕ꯭ꯔꯗꯟ ꯄꯨꯍꯜꯂꯁꯨ ꯨ ꯖꯨ ꯌꯥꯔꯛꯑꯣꯏꯗꯣꯏꯅꯦꯕ ꯄꯥꯎ ꯈꯣꯠꯂꯣ ꯍꯥꯏꯕꯁꯦ ꯑꯗꯤ ꯀꯩꯅ ꯌꯥꯅꯤ ꯀꯩꯅ ꯇꯧꯅꯤ ꯍꯥꯏꯕꯁꯦ ꯑꯣꯖꯥꯒꯩ ꯍꯥꯏꯗꯤ ꯅꯧꯅ ꯑꯣꯖꯥ ꯑꯣꯏꯒꯤꯕ ꯑꯣꯏꯔꯤꯕꯖꯤꯡꯖꯤꯅꯖꯨ ꯈꯔ ꯈꯪꯒꯗꯕꯅꯦꯕ ꯁꯨꯃꯥꯏꯅ ꯑꯃꯨꯛ ꯍꯜꯂ ꯇꯥꯛꯎꯔꯗꯤ ꯑꯃꯨꯛ ꯍꯟꯖꯜꯂꯛꯄ ꯌꯥꯏꯅ ꯁꯤꯗ ꯑꯗꯩ ꯍꯥꯏꯗꯤ ꯅꯣꯠꯕꯨꯛꯇ ꯑꯃꯨꯛ ꯇꯧꯒ꯭ꯔꯗꯤ ꯍꯥꯏꯗꯤ ꯇꯦꯛꯁꯕꯨꯛꯇ ꯑꯃꯨꯛ ꯍꯟꯖꯜꯂ ꯍꯥꯏꯕꯤꯔꯛꯄ ꯇꯥꯛꯄꯤꯔꯛꯄ ꯍꯥꯏꯇꯥꯔꯦꯀꯣ ꯑꯗꯨꯃꯥꯏꯅ ꯍꯟꯖꯤꯟ ꯍꯟꯖꯤꯟ ꯑꯣꯔꯦꯜ ꯑꯣꯏꯔꯁꯨ ꯍꯟꯖꯤꯟ ꯍꯟꯖꯤꯟ ꯃꯣꯏꯗꯤ ꯍꯥꯏꯗꯤ ꯃꯀꯣꯛ ꯇꯣ ꯅꯧꯔꯤꯕꯅꯤꯅ ꯅꯧꯔꯤꯟ ꯂꯣꯏ ꯍꯩꯌꯣꯗꯤ ꯌꯥꯔꯣꯏꯗꯅ ꯇꯝ ꯇꯞꯅ ꯆꯪꯍꯟꯒꯗꯕꯅꯦꯕ ꯃꯣꯏꯗꯤ
ꯎꯝ
ꯏꯌꯣ ꯈꯣꯠꯂꯣ ꯍꯥꯏꯕꯁꯤꯗꯤ ꯄꯦꯟꯁꯤꯟ ꯄꯥꯏꯕꯩ ꯅꯤꯌꯣꯝ ꯀꯩꯀ꯭ꯌꯥꯗꯤ
ꯑ ꯄꯦꯟꯁꯤꯟ ꯄꯥꯏꯕꯩ ꯅꯤꯌꯣꯝꯁꯤ ꯍꯥꯟꯅꯒ ꯍꯥꯏꯅꯔꯣꯗꯤ ꯍꯨꯖꯤꯛꯇꯤ ꯌꯥꯝ ꯍꯩꯔꯦꯗ ꯍꯥꯟꯅꯗꯤꯅꯦ ꯏꯕꯁꯦ ꯃꯌꯦꯛ ꯄꯧꯕ ꯊꯣꯛꯑꯝꯗꯦꯕ ꯄꯦꯟꯁꯤꯟꯁꯦ ꯄꯥꯏꯔꯒ ꯃꯨꯛꯑꯒ ꯏꯕꯖꯦ ꯉꯝꯃꯝꯗꯦꯕꯀꯣ ꯑꯗꯣ ꯍꯥꯟꯅꯒ ꯍꯥꯏꯅꯔꯨꯔꯕꯨꯗꯤ ꯍꯧꯖꯤꯛ
ꯍꯣꯏ ꯑꯗꯨꯝꯕ ꯅꯤꯌꯣꯝꯖꯦ ꯁꯨꯈꯪ ꯈꯪꯗꯕ ꯑꯉꯥꯡꯁꯨ ꯂꯩꯌꯦꯕ
ꯎꯝ
ꯍꯥꯏꯗꯤ ꯅꯤꯌꯣꯝꯁꯦ ꯁꯨꯡꯕꯥꯛꯑꯦ ꯍꯥꯏꯗꯤ ꯁꯨꯡꯈꯪ ꯈꯪꯗꯕꯤꯗ ꯑꯗꯨꯝ ꯏꯕꯖꯦ ꯏꯕꯖꯤꯒꯤ ꯅꯤꯌꯣꯝꯖꯦ ꯈꯪꯗꯕꯤꯗ ꯄꯦꯟꯁꯤꯟꯖꯦ ꯄꯥꯏ ꯍꯩꯇ꯭ꯔꯗꯤ ꯑꯃꯨꯛ ꯏꯕꯖꯦ ꯑꯝꯇ ꯀꯩꯅꯣ ꯇꯧꯔꯣꯏꯗꯅꯀꯣ ꯅꯤꯌꯣꯝꯁꯦ ꯁꯨꯡꯈꯪ ꯈꯪꯗꯕꯤꯗ ꯇꯥꯛꯄꯁꯨ ꯂꯩꯌꯦꯕ
ꯎꯝ
ꯑꯗꯨ ꯍꯥꯏꯗꯤ ꯁ꯭ꯀꯨꯜꯗꯒꯤ ꯑꯣꯖꯥꯒꯩꯅꯁꯨ ꯍꯣꯠꯅꯒꯗꯝꯅꯤ ꯑꯗꯨꯒ ꯍꯥꯏꯗꯤ ꯄꯦꯔꯦꯟꯁꯤꯡꯒꯤ ꯊꯧꯗꯥꯡꯖꯨ ꯌꯥꯝ ꯆꯥꯎꯅ ꯗ꯭ꯔꯀꯥꯔ ꯑꯣꯏ ꯍꯥꯏꯇꯥꯔꯦꯅꯦ
ꯎꯝ
ꯍꯥꯏꯗꯤ ꯍꯣꯠꯅ ꯑꯩꯅ ꯁ꯭ꯀꯨꯜꯗ ꯉꯁꯤ ꯀꯩ ꯇꯥꯛꯂꯛꯏꯅꯣ ꯍꯥꯏꯗꯣ ꯑꯃꯨꯛ ꯍꯥꯏꯅ ꯍꯩ ꯌꯨꯝꯗ ꯑꯃꯨꯛ ꯔꯤꯚꯤꯖꯟ ꯇꯧꯕꯤꯕ꯫ ꯑꯗꯨꯝꯕ ꯑꯃ ꯃꯊꯧ ꯇꯥꯏꯌꯦꯕ꯫ ꯇꫭꯝꯕꯤ ꯇꫭꯝꯕꯤ ꯂꯥꯑꫭ꯫ ꯑꯗꯨꯝ ꯑꯃ ꯇꯧꯍꯟꯕꯤꯌꯣ ꯑꯗꯨꯅ ꯑꯥ꯫
ꯆꯥꯛ ꯏꯁꯤꯡꯗꯤ ꯍꯣꯠꯅꯔꯕꯣ꯫
ꯆꯥꯛ ꯏꯁꯤꯡꯁꯦ ꯀꯩꯅꯣ ꯇꯧꯗ꯭ꯔꯤꯌꯦ꯫ ꯆꯥꯛ ꯏꯁꯤꯡ ꯍꯣꯠꯅꯗ꯭ꯔꯤ ꯆꯥꯛ ꯏꯁꯤꯡ ꯂꯣꯏꯒ꯭ꯔꯕꯣ ꯅꯣꯏꯗꯤ꯫
ꯑꯩꯈꯣꯏ ꯆꯥꯛꯇꯤ ꯂꯣꯏꯔꯦ ꯏꯟꯁꯥꯡ ꯆꯦ ꯑꯈꯣꯏ ꯃꯥꯅ ꯁꯣꯔꯣꯛꯇꯒꯤ ꯉꯥ ꯑꯌꯥꯏꯕ ꯀꯩꯀ ꯂꯩꯕ ꯆꯠꯈꯤꯕꯅꯦꯕ꯫
ꯑꯣ ꯑꯣ ꯑꯣ ꯀꯩ ꯏꯟꯖꯥꯡ ꯊꯣꯡ ꯇꯥꯔꯦ ꯑꯗꯨꯗꯤ ꯀꯥꯡꯁꯣꯏꯒꯨꯝꯕ ꯊꯣꯡꯕ꯫ ꯑꯣ ꯁꯧꯒꯔꯤ ꯍꯥꯎꯕꯅꯤ ꯍꯥꯎꯕꯅꯤ ꯁꯧꯒ꯭ꯔꯤꯁꯤꯁꯨ꯫
ꯁꯧꯒ꯭ꯔꯤ ꯀꯥꯡꯉꯧ ꯍꯥꯏꯒ꯭ꯔꯗꯤ ꯅꯠꯇ꯭ꯔꯥ꯫
ꯎꯝ꯫
ꯑꯗꯨꯅꯦ ꯑꯉꯥꯡ ꯇꯥꯛꯄꯗꯣ ꯑꯗꯩ ꯔꯥꯝꯁꯀꯨꯝꯕ ꯀꯩꯀꯩ ꯁꯛꯄꯗꯤ ꯑꯦꯛꯁꯟ ꯅꯨꯡꯁꯟ ꯐꯖꯅ ꯇꯧꯏꯀꯣ꯫
ꯔꯥꯏꯝꯁ ꯀꯤꯗꯤ ꯌꯥꯝ ꯍꯩꯗ ꯔꯥꯏꯝꯁꯇꯤ ꯌꯥꯝ ꯍꯩꯕ꯫ ꯀꫭ ꯃꯥꯁꯦ ꯑꯗꯨꯝ ꯃꯥꯅ ꯋꯥꯠꯂꯤꯁꯦ ꯈꯔ ꯏꯕ ꯔꯥꯏꯇꯤꯡꯁꯦ꯫
ꯑꯥ꯫
ꯔꯥꯏꯇꯤꯡ ꯖꯤ ꯈꯔ ꯃꯥꯑꯣꯡꯗ
ꯑꯗꯦ ꯕ꯭ꯂꯦꯡꯒꯨꯝꯕꯁꯦ ꯕ꯭ꯂꯦꯡꯒꯨꯝꯕꯁꯦ ꯃꯥꯏ ꯑꯄꯥꯛꯄꯒꯨꯝꯕ ꯄꯦꯁ ꯑꯃꯗꯒꯨꯝꯕꯒ ꯃꯥꯏ ꯄꯦꯟꯁꯤꯟꯁꯦ ꯄꯥꯏꯔꯒꯅꯦ ꯑꯗꯨꯝ ꯀꯣꯏꯌꯦꯛ ꯀꯣꯏꯌꯦꯛ ꯌꯦꯛꯁꯟꯕ ꯁꯥꯟꯅꯕ ꯔꯥꯏꯇꯤꯡ ꯏꯁꯀꯤꯟꯗꯣ ꯂꯩꯅꯕ ꯍꯥꯏꯇꯥꯔꯦꯀꯣ ꯑꯉꯥꯡꯁꯦ ꯑꯗꯨꯝ ꯃꯥꯏ ꯌꯦꯛ ꯅꯤꯡꯕ ꯃꯑꯣꯡꯗ ꯌꯦꯛꯁꯟꯕꯤ ꯁꯥꯟꯅꯍꯜꯂꯣꯕ꯫
ꯎꯝ꯫
ꯅꯣꯂꯦꯖꯇꯣ ꯃꯥꯥꯏꯁꯤ ꯏꯕꯒꯤ ꯔꯥꯏꯇꯤꯡꯒꯤ ꯍꯥꯏꯗꯤ ꯀꯂꯔ ꯑꯣꯏꯒꯦꯔꯥ ꯀꯩ ꯑꯣꯏꯒꯦꯔꯥ ꯃꯥꯥꯏ ꯑꯍꯥꯡꯕ ꯆꯦꯃꯥꯏ ꯑꯝꯗ ꯑꯗꯨꯝ ꯁꯤ ꯖꯒꯥꯗꯩꯅ ꯁꯤ ꯖꯒꯥꯁꯤꯐꯥꯎ ꯅꯪ ꯌꯦꯛꯅꯤꯡꯕ ꯃꯑꯣꯡꯗ ꯌꯦꯛꯑꯣ ꯍꯥꯏꯔꯒ꯫ ꯃꯥꯏ ꯌꯦꯛꯁꯟꯍꯟꯕ ꯂꯥꯏꯟꯇꯪ ꯆꯤꯡꯍꯟꯕ ꯑꯣꯏꯔꯁꯨ ꯑꯗꯨꯝ ꯄꯨꯡꯌꯦꯛꯇ ꯌꯦꯛꯁꯟꯕ ꯁꯥꯟꯅꯍꯟꯕ ꯍꯥꯏꯇꯥꯔꯦꯅꯦꯀꯣ꯫ ꯑꯗꯨꯃꯥꯏꯅ ꯑꯗꯨꯝ ꯇꯧꯍꯟꯕꯤꯌꯣꯕ ꯃꯥ ꯉꯥꯏꯍꯥꯛ ꯁꯪꯕꯗ ꯁꯤ ꯌꯦꯛꯑꯣ ꯀꯩꯅꯣꯝ ꯌꯦꯛꯑꯣ ꯍꯥꯏꯔꯒ ꯑꯗꯨꯝ ꯌꯦꯛꯍꯟꯕ ꯁꯥꯟꯅ ꯕ ꯍꯥꯏꯗꯤ ꯏꯁꯀꯤꯟꯗꯣ ꯁꯨꯝ ꯍꯦꯟꯒꯠꯂꯛꯏꯗ ꯁꯨꯃꯥꯏꯅ ꯌꯦꯛꯈꯤ ꯇꯧꯒꯦ ꯍꯥꯏꯔꯗꯤ꯫ ꯄꯦꯟꯁꯤꯜ ꯄꯥꯏꯕꯩ ꯑꯣꯏꯔꯁꯨ ꯈꯤꯇꯪ ꯀꯟꯖꯟꯅ ꯄꯥꯏꯕ ꯑꯣꯏꯔꯁꯨ ꯐꯔꯤ ꯍꯥꯏꯗꯤ ꯀꯣꯝ ꯀꯣꯝꯇ꯭ꯔꯥꯛ ꯀꯣꯝꯇ꯭ꯔꯥꯛ ꯂꯥꯎꯔ ꯄꯥꯏꯔꯗꯤ ꯃꯣꯏꯗꯤ ꯕꯒꯤꯗꫭ ꯅꯝꯖꯜꯂ ꯏꯕꯗ ꯃꯌꯦꯛ ꯁꯦꯡꯗꯕ ꯅꯠꯇ꯭ꯔꯒ ꯑꯗꯨꯒꯨꯝꯕ ꯂꯩꯗꯅ꯫ ꯑꯗꯨꯃꯥꯏꯅ ꯏꯍꯟꯒꯗꯕꯅꯦꯕ꯫
ꯎꯝ ꯫
ꯑꯗꯨꯅꯅꯦ ꯑꯗꯩ ꯀꯝꯄꯖꯤꯁꯟ ꯌꯥꯎꯔꯝꯅꯤ ꯃꯣꯏꯒꯤꯀꯣ ꯌꯥꯎꯕ꯭ꯔꯣ꯫
ꯌꯥꯎꯋꯦ꯫
ꯑꯣ ꯑꯗꯨꯗꯤ ꯆꯤꯟꯅ ꯁꯨꯝ ꯍꯥꯏꯕꯅꯤꯅ ꯑꯗꯨꯝꯕꯩ
ꯍꯣꯏ ꯆꯤꯟꯅ ꯍꯥꯏꯕꯩ ꯊꯕꯛ ꯆꯤꯟꯅ ꯍꯥꯏꯕꯩꯩꯒꯩ ꯄꯣꯠꯁꯤꯗꯤ ꯃꯥꯉꯣꯟꯗꯗꯤ ꯑꯗꯨꯝ ꯑꯗꯨꯝ ꯅꯨꯡꯉꯥꯏꯖꯩꯌꯦꯕ ꯁꯤꯒꯤꯁꯤꯗꯤ꯫ ꯑꯗꯨ ꯏꯕꯁꯤ ꯏꯕ ꯏꯕꯁꯤꯗ ꯑꯣꯏꯔꯦ ꯃꯥꯅ ꯈꯔ ꯁꯣꯜꯂꯤꯁꯦ ꯑꯥ꯫
ꯔꯥꯏꯇꯤꯡ ꯏꯁꯀꯤꯟꯁꯦ ꯈꯤꯇꯪ ꯋꯥꯠꯄꯀꯣ ꯑꯗꯨꯅꯦ ꯑꯩꯅ ꯍꯧꯖ ꯖꯤꯛ ꯍꯥꯏꯕ ꯄꯦꯁ ꯑꯃꯗ ꯁꯨꯃꯥꯏꯅ ꯑꯗꯨꯃꯥꯏꯅ ꯇꯧꯍꯟꯕꯤꯌꯣ ꯍꯥꯏꯕꯗꯣ꯫ ꯑꯗꯨꯗꯣ ꯑꯗꯨꯝ ꯏꯝꯄ꯭ꯔꯨꯚ ꯑꯣꯏꯔꯛꯀꯅꯤ ꯑꯗꯨꯃꯥꯏꯅꯁꯨ ꯇꯧꯍꯟꯕꯤꯌꯣ ꯑꯉꯥꯡꯗꯣ꯫ ꯗꯩ ꯄꯦꯟꯁꯤꯜꯗꯣ ꯄꯥꯏꯔꯒ ꯄꯦꯟꯁꯤꯟ ꯄꯥꯏꯕꯩ ꯅꯤꯌꯣꯝꯗꯣ ꯐꯖꯅ ꯂꯥꯛꯆꯩꯗꯅ ꯑꯗꯨ ꯗꯤ ꯄꯦꯟꯁꯤꯟꯗꯣ ꯄꯥꯏꯔ ꯍꯥꯏꯗꯤ ꯀꯟꯅ ꯄꯥꯏꯔꯒ ꯌꯦꯛꯁꯟꯂꯒ ꯃꯆꯨ ꯍꯥꯏꯗꯤ ꯑꯥ ꯃꯌꯦꯛ ꯊꯣꯛꯂꯛꯑꯦꯗꯣ ꯈꯪꯍꯟꯕ ꯍꯥꯏꯇꯥꯔꯦꯅꯦ ꯃꯣꯏ ꯀꯣꯛꯇ ꯑꯗꯨꯅ ꯍꯥꯏꯗꯤ ꯐꯥꯔꯤ ꯐꯥꯔꯤꯒꯨꯝꯕ ꯍꯥꯏꯗꯤ ꯀꯣꯝꯊ꯭ꯔꯥꯛ ꯀꯣꯝꯊ꯭ꯔꯥꯛꯀꯨꯝꯕ ꯄꯥꯔꯗꯤ ꯑꯦꯇꯪ ꯏꯕꯔꯁꯨ ꯀꯩꯝꯇꯪ ꯏꯕ ꯑꫭꯔꯁꯨꯝ ꯃꯌꯦꯛꯇꯨ ꯁꯦꯡꯗꯦꯗꯅ꯫
ꯎꯝ
ꯑꯗꯨꯝꯕꯒꯤ ꯏꯒꯤꯕꯩ ꯅꯤꯌꯣꯝꯖꯦ ꯈꯔ ꯂꯩꯍꯟꯕꯤꯕ ꯍꯥꯏꯇꯥꯔꯦ ꯃꯣꯏꯗ ꯏꯝꯄ꯭ꯔꯨꯨꯞ ꯃꯁꯥꯗ ꯂꯩꯍꯟꯕꯤꯕ
ꯎꯝ
ꯑꯗꯩ ꯑꯦꯛꯁꯟ ꯔꯥꯝꯁꯀꯤ ꯑꯣꯏꯔꯒꯅ ꯑꯦꯛꯁꯟꯖꯦ ꯑꯦꯛꯁꯟꯖꯦ ꯆꯤꯟꯗꯗꯤ ꯑꯗꯨꯝ ꯁꯛꯄ ꯍꯥꯏꯇꯥꯔꯦ ꯑꯦꯛꯁꯟ ꯌꯥꯎꯗ꯭ꯔꯗꯤ ꯑꯃꯨꯛ ꯃꯥꯥꯛꯀꯛꯇꯣꯏꯅꯦꯕ ꯆꯨꯝ ꯗꯔꯅꯦ ꯑꯩꯅ ꯍꯥꯏꯖꯦ ꯑꯗꯨꯅ ꯑꯦꯛꯁꯟꯖꯦ ꯑꯦꯛꯁꯟꯖꯦ ꯌꯥꯝ ꯌꯥꯎꯍꯟꯕꯤꯌꯣ ꯑꯉꯥꯡꯅꯤꯅꯀꯣ ꯑꯗꯩ ꯍꯧꯒꯠꯂꯛꯏꯉꯩꯗꯒꯤ ꯑꯗꯨꯃꯥꯏꯅ ꯃꯈꯣꯡ ꯁꯦꯡꯅ ꯍꯥꯏꯗꯤ ꯋꯥꯕꯨꯗꯤ ꯋꯥꯕꯀꯣ ꯃꯈꯣꯡ ꯁꯦꯡꯅ ꯈꯤꯕꯖꯦ ꯑꯃꯨꯛ ꯈꯔ ꯍꯥꯏꯗꯤ ꯑꯗꯣ ꯑꯉꯥꯡꯗ ꯇꯥꯛꯑꯣꯏꯗꯕ ꯃꯑꯣꯡꯗ ꯇꯥꯁꯟꯕꯗꯤ ꯑꯃꯨꯛ ꯋꯥꯗꯣꯏꯅꯦꯕ ꯃꯣꯏꯗ ꯅꯤꯅꯀꫭ ꯃꯈꯣꯡ ꯁꯦꯡꯅ ꯆꯠꯈꯤꯕꯅ ꯐꯩꯌꯦꯕ ꯈꯪꯒꯗꯕ ꯖꯒꯥ ꯃ ꯇꯦꯝꯈꯛꯇ ꯑꯣꯏꯔꯖꯨ ꯑꯗꯨꯝ ꯃꯃꯨꯠ ꯇꯥꯅ ꯈꯪꯖꯒꯤꯈꯤꯕꯅ ꯐꯩꯌꯦꯕ ꯉꯝꯃꯣꯏꯗꯕ ꯆꯥꯡꯗꯨꯗ ꯈꯪꯕ ꯅꯠꯇꯕ
ꯎꯝ ꯍꫭꯏ
ꯑꯗꯨꯃꯥꯏꯅ ꯈꯪꯍꯟꯒꯗꯝꯅꯦ ꯑꯗꯨꯅ ꯏꯕꯖꯦ ꯌꯨꯝꯗ ꯍꯥꯏꯗꯤ ꯏꯁ꯭ꯀꯨꯜꯗ ꯇꯥꯛꯄ ꯌꯧꯗ꯭ꯔꯤꯉꯩꯗ ꯑꯗꯨꯝ ꯑꯌꯨꯛ ꯅꯨꯡꯗꯥꯡꯒꯤ ꯂꯥꯏꯔꯤꯛ ꯄꯥꯕ ꯑꯣꯏꯒꯦꯔꯥ ꯀꯩ ꯑꫭꯏꯒꯦꯔꯥ ꯑꯗꯨꯝ ꯅꯣꯂꯦꯁꯁꯦ ꯈꯔ ꯈꯔ ꯂꯩꯍꯟꯅꯕ ꯑꯗꯨꯝ ꯍꯦꯟꯅ ꯍꯦꯟꯅ ꯏꯍꯟꯕꯤꯕ ꯇꯧꯍꯟꯕꯤꯕ ꯍꯥꯏꯇꯥꯔꯦꯅꯦ ꯑꯧ ꯇꯝꯕꯕꯨ ꯍꯧꯒꯔꯗꯤ ꯇꯝꯕꯩ ꯂꯣꯏꯕ ꯅꯥꯏꯕ ꯅꯠꯇꯦ ꯃꯍꯩ ꯍꯥꯏꯖꯦ ꯅꯠꯇ꯭ꯔꯅꯦ ꯎꯝ ꯈꯔ ꯌꯥꯝꯅ ꯑꯗꯨꯝ ꯏꯍꯟꯕ ꯍꯩꯍꯟꯕ ꯑꯃ ꯗꯔꯀꯥꯔ ꯑꯣꯏ ꯍꯥꯏꯅꯤꯡꯉꯤ ꯄꯥꯕ ꯂꫭꯏꯒ꯭ꯔꯕꫭ ꯍꯧꯖꯤꯛ
ꯄꯖꯦ ꯂꯣꯏ ꯂꯣꯏ ꯎꯝ
ꯑꯣ ꯀꯩꯅꯣꯒꯤꯗꯤ ꯑ ꯆꯥꯛꯇꯤ ꯀꯃꯥꯏ ꯇꯧꯔꯦ ꯊꯣꯡꯈꯔꯦ ꯆꯥꯛ ꯇꯤꯀꯣ ꯏꯟꯖꯥꯡꯗꯤ ꯊꯣꯡꯗ꯭ꯔꯤꯕꯀꯣ ꯏꯟꯖꯥꯡꯗꯤ ꯊꯣꯡꯗ꯭ꯔꯤꯕ
ꯑ ꯍꯧꯖꯤꯛꯄꯨ ꯀꯩꯗꯧꯔꯤꯒꯦ ꯍꯜꯂꯣ ꯁꯤ ꯇꯥꯔꯕ